ꯑ
ꯍꯜꯂꯣ
ꯇꯥꯕ꯭ꯔꯣ
ꯇꯥꯏꯌꯦ
ꯑ ꯑꯩꯒꯤ ꯅꯦꯠꯋꯥꯛ ꯐꯠꯇꯕ꯭ꯔꯥ ꯍꯥꯏꯅ ꯈꯟꯕ ꯅꯨꯡꯉꯥꯏꯔꯤꯕ꯭ꯔꯣ
ꯅꯦꯠ ꯅꯦꯠꯋꯥꯥꯛ ꯅꯨꯡꯉꯥꯏꯇꯦ
ꯉ ꯅꯣꯡꯉꯥꯂꯗꯦꯕꯣ
ꯅꯪꯒꯤꯗꯣ ꯅꯨꯡꯉꯥꯏ ꯅꯨꯡꯉꯥꯏꯇꯦ ꯍꯧꯖꯤꯛꯄꯨꯗꯤ ꯌꯥꯔꯦ
ꯑꯥ
ꯍꯧꯖꯤꯛ ꯄꯥꯎ ꯐꯥꯎꯅꯕꯗꯨꯔꯥ
ꯍꯣꯏ ꯑꯗꯨꯅꯦ
ꯑꯥ
ꯅꯪ ꯃꯃꯤꯗꯤꯁꯨꯅꯤ ꯅꯪꯒꯤ ꯃꯃꯤꯃꯗꯤꯅꯣꯅꯦ ꯑꯗꯨꯒꯣ ꯅꯪꯗꯤ ꯄ ꯅ ꯇꯂꯅ ꯃꯨꯁꯥꯔꯣꯏꯍꯦ
ꯑꯩꯒ
ꯑ ꯅꯝꯕꯥꯛꯄꯤꯒꯤꯔꯥ ꯇꯝꯄꯥꯛꯇꯒꯤꯔꯥ
ꯑ ꯁꯤꯗ ꯄꯣꯛꯄ
ꯑꯣ ꯑꯣ ꯇ ꯀꯅꯦ
ꯑ ꯁꯤꯗ ꯄꯣꯄ
ꯎꯥ ꯅꯪꯒꯤ ꯃꯃꯤꯡꯗꯒꯤ ꯑꯩ ꯈꯪꯈ꯭ꯔꯦꯕꯀꯣ
ꯑꯥ
ꯑꯗꯨ ꯅꯪꯗꯤ ꯑꯁꯤꯗ ꯄꯣꯛꯔꯁꯨ ꯅꯪꯗꯤ ꯌꯥꯝ ꯍꯥꯏꯔꯤꯅꯦ ꯑꯩꯈꯣꯏ ꯍꯦꯟꯅ ꯍꯥꯏꯔꯅꯦ
ꯃꯅꯤꯄꯨꯔꯤꯔ
ꯍꯣꯏ
ꯀꯨꯏꯔꯦ ꯂꯩꯕ ꯑꯩꯈꯣꯏ ꯐꯦꯃꯤꯂꯤ ꯀꯨꯏꯔꯦ ꯂꯩꯕ ꯐꯣꯔꯇꯤ ꯌꯔꯁꯃꯨꯛ ꯁꯨꯔꯦ ꯑꯩꯈꯣꯏ ꯄꯨꯄꯨꯒꯤ ꯀꯩꯅꯣꯝꯗꯒꯤ ꯂꯩꯔꯛꯄꯅꯦ ꯁꯤꯗ
ꯑꯣ ꯑꯗꯨꯒꯤꯅꯦ ꯅꯪ ꯑꯩ ꯅꯣꯏ ꯌꯨꯝꯗ ꯃꯦꯡꯒꯣ ꯄꯅꯕ꯭ꯔꯣ
ꯃꯦꯡꯒꯣ
ꯑꯥ
ꯄꯥꯟꯗꯤ ꯄꯥꯟꯂꯝꯅꯤ
ꯃꯦꯡꯒꯣꯁꯦ ꯐꯖꯅ ꯄꯥꯝꯃꯦ ꯑꯩꯈꯣꯏ ꯌꯨꯝꯗ ꯑꯁ ꯃꯦꯡꯒꯣ ꯆꯥꯕꯅ ꯆꯥꯕꯅ ꯍꯧꯖꯤꯛ ꯂꯣꯏꯒꯗꯧꯔꯦ ꯄꯥꯝꯕꯤ ꯃꯉꯥ ꯄꯥꯝꯕꯤ ꯃꯉꯥꯒꯨꯝꯕ ꯂꯩꯕꯀꯣ ꯐꯖꯅ ꯆꯥꯔꯦ
ꯑꯁ ꯆꯥꯎꯕ꯭ꯔꯣ ꯄꯤꯛꯄ꯭ꯔꯣ
ꯑꯆꯧꯕꯁꯨ ꯂꯩꯑꯦ ꯄꯤꯛꯄꯁꯨ ꯂꯩꯑꯦ ꯑꯗꯨ ꯂꯣꯏ ꯍꯥꯎꯋꯦ
ꯑꯩꯗꯤ ꯑꯆꯧꯕꯗꯣ ꯄꯥꯝꯃꯦ ꯁꯨꯝ ꯍꯥꯏꯗꯤ ꯍꯥꯎ ꯑꯆꯧꯕꯗꯨ ꯑꯗꯨꯝ ꯆꯥꯅꯤꯡꯉꯦ
ꯎꯝ ꯑꯆꯧꯕꯁꯨ ꯂꯩꯌꯦ
ꯎꯝ ꯑꯆꯧꯕꯅ ꯍꯥꯎꯗꯣꯏ ꯃꯥꯜꯂꯦ
ꯎꯝ
ꯆꯦ ꯆꯦ ꯀꯧꯒꯗ꯭ꯔ ꯀꯩ ꯀꯧꯗꯣꯏꯅꯣ ꯈꯪꯗꯦ ꯑꯩꯁꯨ
ꯑꯣ
ꯂꯦꯡꯒꯥ ꯑꯣꯏꯗꯣꯏꯔ
ꯏꯆꯦ ꯀꯧꯒꯗꯕ ꯃꯥꯜꯂꯤꯗ ꯂꯦꯡꯒꯥ ꯑꯣꯏꯗꯧ ꯃꯥꯟꯗꯦ
ꯑꯣꯏꯗꯣꯏ ꯃꯥꯜꯗꯦ ꯆꯤꯆꯦ ꯒꯨꯝꯕ ꯃꯥꯜꯂꯦ
ꯍꯣꯏ ꯆꯤꯆꯦ ꯀꯧꯒꯦ ꯇꯧꯕꯅꯦ ꯑꯩꯕꯨꯗꯤ ꯑꯩꯗꯤꯀꯣ ꯑꯩꯗꯤ ꯃꯥꯎꯅꯦ ꯍꯥꯏꯕ ꯑꯩꯗꯤ ꯑꯩꯒꯤ ꯑꯉꯥꯡ ꯃꯆꯥ ꯅꯨꯄꯥ ꯑꯃ ꯂꯩꯌꯦꯕ
ꯑꯣ ꯈꯪꯉꯦ ꯈꯪꯉꯦ ꯑꯗꯨꯏꯅꯦ ꯆꯤꯆꯦ ꯀꯧꯗꯣꯏ ꯃꯥꯜꯂꯦ
ꯑꯥ ꯅꯪꯗꯤ ꯏꯁꯇꯨꯗꯦꯟ ꯑꯣꯏꯔꯤꯕ꯭ꯔꯣ
ꯏꯁꯇꯨꯗꯦꯟ ꯂꯥꯁ ꯏꯌꯔꯅꯦ ꯆꯦ ꯂꯣꯏꯗꯣꯔꯦ
ꯀꯔꯤ ꯇꯧꯒꯦꯔꯣ
ꯁꯤꯁꯤꯅ ꯂꯥꯁ ꯏꯌꯥꯔꯅꯦ ꯂꯣꯏꯔꯦ ꯍꯟꯗꯛꯀꯤꯗꯨꯅ
ꯑꯣ ꯑꯣ ꯑꯣ ꯑꯣ ꯕꯤ ꯑꯦ ꯕꯤ ꯑꯦ ꯂꯣꯏꯔꯕ ꯑꯦ ꯑꯦ ꯃꯦ ꯂꯣꯏꯔꯕꯣ
ꯑꯦꯝ ꯑꯦ ꯕꯤ ꯑꯦ ꯂꯣꯏꯗꯣꯔꯦ ꯍꯟꯗꯛꯅ ꯂꯣꯏꯔꯦ ꯍꯟꯗꯛꯀꯤ ꯑꯦꯛꯖꯥꯥꯝ ꯍꯟꯗ ꯁꯤꯛꯁ ꯁꯤꯃꯤꯁ ꯇꯔꯗꯣ ꯍꯟꯗꯛꯀꯤ ꯁꯤꯛꯁ ꯁꯤꯃꯤꯁꯇꯔꯗꯨꯗ ꯂꯣꯏꯔꯦ
ꯑ ꯑꯣ
ꯑꯗꯨ ꯍꯟꯗꯛ ꯀꯩꯅꯣ ꯇꯧꯕꯅ ꯂꯣꯏꯔꯦ ꯆꯦꯆꯦꯒꯤꯗꯤ ꯑꯉꯥꯡ ꯀꯌꯥ ꯂꯩꯔꯒꯦ
ꯑꯃ ꯑꯃ ꯑꯃ ꯉꯥꯛꯇ ꯉꯥꯏꯔꯤꯌꯦ
ꯑꯣ ꯑꯗꯨ ꯀꯩꯅꯣꯝ ꯀꯣꯜ ꯇꯧꯕꯗ ꯉꯁꯥꯏ ꯆꯠꯇꯕ ꯑꯗꯨꯒꯤ ꯑꯗꯨ ꯀꯣꯜ ꯇꯧꯔ ꯀꯝꯄ꯭ꯂꯤꯠ ꯇꯧꯔꯦ ꯈꯣꯠꯂꯦꯅ ꯍꯥꯏꯔꯛꯄ ꯑꯗꯨꯒꯤ ꯆꯤꯆꯦꯗꯤ ꯀꯩ ꯀꯩ ꯍꯣꯠꯅꯔꯤꯒꯦ ꯍꯜꯂꯣ ꯍꯜꯂꯣ
ꯑꯩꯁꯦ ꯍꯜꯂꯣ ꯍꯜꯂꯣ